ꯑꯦꯃ ꯀꯩꯗꯧꯔꯤꯅ
ꯍꯧꯖꯤꯛ ꯈꯔ ꯆꯞ ꯆꯥꯕ ꯏꯟꯖꯥꯡ ꯊꯣꯡꯕ ꯂꯣꯏꯔꯒ ꯂꯩꯔ
ꯀꯔꯤ ꯃꯅ
ꯑꯁ ꯌꯦꯦꯝꯣ
ꯑꯜꯂꯨ
ꯎꯝ ꯑꯩꯒꯤ ꯈꯣꯡ ꯑꯣ ꯑꯩ ꯅꯍꯥꯟ ꯕꯖꯔ ꯆꯕꯗꯣ ꯑꯗꯨ ꯅꯨꯃꯤꯠꯇꯨꯒꯤꯀꯣ ꯑꯩꯒꯤ ꯈꯣꯡꯁꯦ ꯅꯨꯡꯁꯥꯗꯤ ꯌꯥꯝ ꯀꯜꯂꯦꯕ ꯑꯗꯨ ꯅꯨꯃꯤꯠꯇꯣ ꯑꯩꯒꯤ ꯈꯣꯡ ꯈꯣꯡꯅꯝꯁꯦ ꯈꯣꯡꯊꯥꯛꯁꯦ
ꯑ
ꯃꯔꯦ ꯃꯣꯔꯦ ꯂꯃ
ꯂꯥꯏꯟ ꯑꯃꯈꯛꯇꯗꯤ ꯌꯥꯝꯗꯦꯍꯦ
ꯑꯩ ꯆꯕꯤ ꯍꯦ
ꯑꯥ ꯍꯣꯕ ꯃꯄꯥꯗꯨꯔꯣ
ꯍꯣꯏ ꯍꯣꯧꯕ ꯃꯄꯥꯗ
ꯈꯪꯉꯦꯕ
ꯎ ꯍꯕꯃ ꯄꯗꯗ꯭ꯔꯦ
ꯌꯥꯝ ꯉꯧꯔꯝꯕꯗꯣ ꯃꯨꯈ꯭ꯔꯦ ꯍꯥꯏꯌꯣ
ꯌꯥꯝ ꯉꯧꯔꯝꯕꯗꯣ ꯃꯨꯈ꯭ꯔꯦ ꯍꯀꯨꯝꯁꯨ ꯑꯗꯨꯃꯥꯏꯅ ꯇꯧꯕꯅꯦ ꯑꯩꯈꯣꯏ ꯆꯠꯄꯗ ꯅꯨꯡꯇꯤꯒꯤ ꯆꯠꯂꯤꯗꯅ
ꯎꯝ
ꯎ ꯍꯥꯀꯨꯝꯁꯨ ꯀꯨꯝꯁꯤꯁꯨ
ꯃꯃꯥꯡ ꯃꯃꯥꯡ ꯊꯥ ꯍꯥꯥ
ꯃꯃꯥ ꯃꯃꯥ ꯍꯥꯛꯄꯨ
ꯎ ꯊꯗ꯭ꯔꯦ
b
ꯍꯩꯃꯟꯗꯅ ꯈꯟꯗ꯭ꯔ ꯀꯩꯗꯧꯔꯤꯅꯣ
ꯃꯄꯥꯟꯗ ꯍꯪꯆꯤꯠ ꯂꯥꯡꯉ ꯀꯌꯥ
ꯥꯛ ꯆꯥꯔꯕꯣ
ꯆꯗꯗ ꯉꯁꯥꯏ ꯆꯥꯕꯗ ꯂꯣꯏꯔꯦ ꯑꯃꯨꯛ ꯆꯥꯔꯣ ꯎꯥ
ꯐꯒꯣꯏꯅꯕ
ꯂꯩꯇ꯭ꯔꯦꯗꯣꯏ ꯆꯥꯊꯣꯛ
ꯑꯁ ꯑ ꯑꯁ ꯍꯥꯎꯁꯨꯨ ꯍꯥꯎ ꯇꯨꯗꯨ ꯣꯂꯣꯏ ꯆꯨ ꯂꯩꯇꯔꯤ ꯀꯥꯏ
ꯂꯣꯏꯅ ꯆꯥꯊꯣꯛꯈ꯭ꯔꯦ
ꯌꯥꯝ ꯊꯣꯡꯕ ꯌꯥꯗ꯭ꯔꯣ
ꯌꯥꯝ ꯊꯣꯡꯗꯕ ꯑꯩꯅ ꯈꯤꯇꯪ ꯊꯣꯡꯕꯗꯣ ꯂꯣꯏ ꯆꯥꯊꯈ꯭ꯔꯦ
ꯗꯁꯥ ꯇꯥꯏ ꯑꯗꯨꯗꯤ
ꯑꯝ
ꯗꯁꯅꯤ ꯍꯦꯗꯤ
ꯂꯥꯃꯗꯤ ꯑꯃꯨꯛ ꯊꯣꯡꯒꯀꯅꯤꯑ
ꯑ ꯊꯒꯥꯂ ꯊꯒꯥꯂ
ꯑ ꯏ ꯆ ꯆꯈꯤ ꯏꯔꯣꯏꯗꯣ
ꯎ ꯂꯩꯗ ꯀꯩꯅꯅꯕ ꯋꯥꯠ ꯂꯩ ꯄꯨꯡ ꯇꯔꯦꯠ ꯃꯈꯥꯏ ꯅꯤꯄꯥꯟ ꯑꯗꯨꯋꯥꯏ ꯆꯥꯗꯣꯏꯅꯦ
ꯍꯧꯖꯤꯛꯐꯥꯎ ꯇꯧꯔꯤꯔꯣ ꯑꯗꯨꯗꯤ
ꯇꯧꯗ꯭ꯔꯦ ꯍꯧꯖꯤꯛꯇꯤ ꯇꯧꯅꯤꯡꯗ꯭ꯔꯦ ꯃꯝꯃꯦ ꯇꯜꯂꯦ
ꯍꯌꯦꯡ ꯇꯧꯔꯗꯤ ꯂꯣꯏꯔꯅꯤꯗ
ꯍꯌꯦꯡ ꯍꯣꯏ ꯂꯣꯏꯔꯅꯤ
ꯎꯝ ꯇꯞꯅ ꯇꯞꯅ ꯇꯝ
ꯍꯌꯦꯡ ꯂꯣꯏꯔꯦ ꯑꯗꯨ ꯂꯥꯏꯔꯤꯛ ꯄꯥꯕ ꯍꯧꯔꯅꯤ ꯇꯥꯕ꯭ꯔꯣ ꯑꯩꯅ ꯍꯥꯏꯔꯤꯁꯦ
ꯑꯗꯨ ꯂꯣꯏꯔꯒ
ꯅꯗ ꯐꯔꯕ ꯍꯥꯎꯔꯅꯤ
ꯑꯩꯒꯤꯁꯨ ꯈ꯭ꯔ ꯄꯥꯕꯤ
ꯅꯧꯅꯦ ꯏꯟ꯭ꯔꯥ ꯍꯣꯏ ꯍꯥꯏꯗꯣꯏ ꯅꯪꯗꯤ ꯌꯥꯝ ꯌꯥꯝ ꯃꯥꯟꯗ꯭ꯔꯣ
ꯑ ꯅꯠꯇꯦ ꯅꯪꯅ ꯍꯧꯔꯗꯤ ꯑꯩꯒꯤ ꯁꯨ ꯈꯔ ꯊꯥꯔꯛꯑꯣ ꯅꯪꯅ ꯏꯊꯣꯛꯑꯒ ꯊꯝꯕꯗꯣ
ꯑꯥ ꯊꯔꯀꯦ
ꯎꯝ
ꯇꯔꯛꯦ ꯇꯔꯛꯦ ꯐꯤꯁꯨ ꯇꯨꯅꯤꯉꯥꯏ ꯂꯩꯔꯦ ꯇꯔ ꯃ
ꯑꯩꯁꯦ ꯁꯨꯅꯤꯡꯉꯥꯏ ꯂꯩ
ꯇꯨꯅꯤ ꯑ ꯍꯥꯏꯦꯕꯅꯦ
ꯍꯥꯥ
ꯇꯨꯅꯤꯉꯥꯏ
ꯑꯣ ꯀꯔꯤ ꯀꯔꯤ ꯇꯅꯤꯡꯉꯥꯏ
ꯑꯁꯃꯤꯒꯤꯗ ꯐꯤꯗ
ꯁꯤꯜ
ꯃꯤꯒꯤ ꯃꯤꯒꯤ ꯏꯃꯥꯟꯅꯕꯤꯒꯤ ꯔꯐꯤꯠ
ꯃꯤꯗꯤ ꯁꯦꯅꯌꯝ ꯇꯥꯂꯤꯈꯣ
ꯇꯕꯅꯗ ꯏꯃꯥꯟꯅꯕꯤꯒꯤꯅꯦ
ꯏꯃꯥꯟꯅꯕꯤꯗꯨꯁꯨ ꯄꯩꯁꯥ ꯅꯠꯇ꯭ꯔꯛꯎ
ꯅꯠꯇꯦꯌꯦ ꯅꯍꯥꯟꯗꯣ ꯇ꯭ꯋꯨꯁꯟ ꯇꯣꯛꯑꯦꯕꯀꯣ
ꯎꯝ
ꯀ ꯀꯣ ꯅꯤꯄꯜ ꯇꯨꯑꯦꯕ ꯊꯥꯡ ꯑ
ꯀꯩ ꯇꯨꯋꯦ ꯍꯥꯏꯕ
ꯀꯁꯟ ꯀꯁꯟ
ꯁꯟ ꯀꯩꯅꯣ
ꯀꯩꯅꯣꯗ ꯑꯝꯕꯟꯁꯇ ꯕꯦꯟꯁꯇ ꯁꯣꯐꯥꯗ ꯍꯥꯞꯄ ꯀꯩꯅꯣꯗꯣ ꯐꯥꯔ ꯀꯩꯅꯣ ꯍꯥꯏꯔꯁꯦ
ꯑꯗꯨꯅ ꯀꯌꯥ ꯄꯤꯕ
ꯑꯆꯧꯕꯅ ꯃꯔꯤ ꯃꯆꯥ ꯃꯔꯤꯅꯦꯕꯀꯣ ꯄꯟꯗ ꯑꯩ ꯁꯠꯇꯦ ꯂꯣ
ꯋꯥ ꯌꯥꯝꯍꯦ
ꯏꯌꯥꯝꯕ ꯅꯠꯇꯦ ꯑꯩ ꯌꯥꯝ ꯋꯥꯔꯅꯤ ꯅꯪ ꯈꯪꯗꯦꯕꯒꯤ ꯋꯥꯅꯦ ꯑꯩꯈꯣꯏ ꯇꯝꯕ ꯀꯥꯟꯗꯗꯤꯒꯨꯝꯕꯗꯤ ꯇꯃꯔꯛꯇꯦꯗꯅ ꯏꯁ ꯀꯣꯛ ꯌꯥꯝ ꯆꯪꯉꯦ ꯃꯥꯒꯤ ꯃꯥꯒꯤ ꯕꯣꯛꯁꯦ ꯇꯥꯅꯕ ꯇꯧꯕꯗꯣ
ꯑꯥ
ꯍꯧꯗ ꯍꯥꯏꯏ ꯂꯣꯑ ꯀꯥꯎꯈ꯭ꯔꯦ
ꯎꯝ ꯅꯪꯒꯤ ꯅꯪꯒꯤ ꯀꯃꯥꯏ ꯀꯅꯥꯅ ꯍꯥꯏꯕꯤꯔꯤꯕ
ꯀꯅꯥꯅꯁꯨ ꯍꯥꯏꯕꯤꯗꯦ ꯑꯩ ꯏꯊꯟꯗ ꯇꯧꯕꯅꯦ ꯌꯨꯇ꯭ꯌꯕꯇ ꯈꯔ ꯌꯦꯡꯉꯦ
ꯎꯝ ꯌꯥꯝ ꯐꯩꯅꯦ ꯍꯣꯠꯅꯕ ꯌꯥꯝ ꯀꯜꯂꯤꯀꯣ
ꯑꯩ ꯈꯪꯗꯦ ꯍꯥꯏꯕꯅ ꯑꯩꯅ ꯈꯪꯗꯦ ꯈꯪꯗꯦ ꯍꯥꯏꯕꯅ ꯀꯩꯒꯤ ꯈꯪꯉꯣꯏꯗꯕꯅꯣ ꯐꯤ ꯇꯨꯕꯗꯣ ꯍꯩ ꯈꯪꯕꯅꯦ ꯇꯧꯑꯣꯣ ꯇꯧꯑꯣꯣ ꯍꯥꯏꯕ ꯅꯝꯐꯨꯗ ꯇꯧꯧꯕꯅꯦꯕꯀꯣ
ꯎꯝ
ꯈꯔꯗꯤꯟ ꯂꯨꯁ ꯂꯩꯅꯦ ꯃꯒꯤꯗ
ꯎꯝ
ꯌꯥꯝ ꯋꯥꯑꯦ ꯖꯤꯠꯁꯨ ꯄꯥꯟꯕꯅꯤꯅꯀꯣ
ꯎꯝ
ꯍꯣꯏ
ꯅꯨꯡꯉꯥꯏꯕꯅꯤꯗ ꯇꯥꯟꯐꯝ ꯂꯩꯔꯗꯤ ꯌꯥꯝ ꯇꯥꯂꯨ ꯀꯩꯅꯩꯅꯣ
ꯑꯗꯨ ꯄꯩꯁꯥ ꯊꯣꯛꯄ ꯅꯨꯃꯤꯠꯇ ꯏꯅꯥꯎ ꯅꯨꯄꯤ ꯅꯥꯕ ꯑꯗꯨꯗ ꯄꯩꯁꯥꯗꯣ ꯂꯣꯏ ꯇꯥꯡꯈ꯭ꯔꯦ ꯂꯣꯏꯔꯦ
ꯂꯣꯏꯔꯗ
ꯑꯗꯨꯁꯨ ꯇꯥꯟꯖꯥꯗꯣ
ꯎꯝ ꯇꯟꯖꯥꯗꯣ ꯍꯣꯏ ꯉꯁꯤ ꯉꯁꯤ ꯅꯁꯤ ꯑꯣ ꯍꯥꯏ ꯎꯝ ꯄꯩꯁꯥ ꯆꯠꯊꯥꯔꯛꯄ ꯉꯁꯤ ꯍꯣꯔꯦꯟ ꯑꯁꯤꯁꯦ ꯑꯌꯨ ꯊꯔꯥꯏꯗꯅ ꯑꯗꯨꯒ ꯅꯨꯡꯊꯤ ꯋꯥꯏꯔꯝꯗ ꯅꯥꯕ ꯍꯧꯕ
ꯎꯝ
ꯍꯁꯇꯥ ꯄꯨꯈꯠꯄ
ꯎꯝ
ꯍꯖꯔꯦ ꯎꯝ ꯋꯥ ꯍꯥꯏꯅꯤꯡꯗ꯭ꯔꯦ ꯑꯗꯨꯗꯤꯗꯒꯤ ꯎ
ꯋꯥꯍꯩꯅ ꯐꯣꯡꯗꯣꯛꯄ ꯉꯝꯃꯤ
ꯋꯥ ꯍꯥꯏꯥꯏꯅ ꯐꯣꯡꯗꯣ
ꯁꯨ ꯇꯌꯥꯔ
ꯊꯃꯣꯏꯅꯗꯤ ꯈꯪꯖꯔꯤꯕ ꯂꯤꯣ
ꯌꯥꯝ ꯍꯩꯅ ꯅꯪꯗꯤ
ꯍꯥꯏꯅꯤ
ꯍꯥꯏꯗꯤ ꯍꯥꯏꯗꯤ ꯑꯦ ꯑꯩꯅ ꯁꯛꯄ ꯆꯤꯡꯗꯤꯀꯣ ꯑꯩꯅ ꯑꯗꯨꯝ ꯍꯥꯅꯤꯡ ꯍꯥꯞꯅꯤꯡꯕ ꯁꯦꯟꯇꯦꯟꯁ ꯍꯥꯞꯄꯒ ꯁꯣꯏꯔ
ꯇꯥꯏ
ꯃꯤꯆꯅ ꯅ ꯌꯦꯕ ꯉꯝꯗ꯭ꯔꯁꯨ
ꯑ ꯃꯤꯗꯤꯁꯩ ꯁ ꯀ ꯌꯥꯝ ꯀ
ꯈꯟꯖꯔꯤꯕꯅꯤ ꯂꯨ ꯍꯣꯠꯅ ꯂꯣꯅ ꯃꯊꯪ ꯇꯧꯔꯛꯑꯣ
ꯈꯪꯗꯤꯌꯦ ꯑ
ꯎ
ꯑꯩꯗꯤ ꯀꯗ ꯈꯪꯗꯤ ꯑꯦ
ꯀꯔꯤꯅꯣ ꯍꯥꯏꯔꯤꯗꯨꯕꯣ
ꯀꯔꯤꯁꯨ ꯈꯪꯖꯗꯦ ꯑꯩꯗꯤ ꯈꯪ ꯈꯛꯇꯅꯤ ꯈꯪ ꯋꯥ
ꯑ ꯕ ꯁꯔꯨ ꯌꯥ
ꯀꯔꯤꯅ
ꯌꯥꯝ ꯅꯧꯅꯤꯡꯗ꯭ꯔꯣ ꯅꯧꯅꯤꯡꯗ꯭ꯔꯣ
ꯅꯣꯛꯅꯤꯡꯗꯦ
ꯑꯦꯗꯤꯅꯣꯛꯅꯤꯉꯦ
ꯃꯤ ꯌꯥꯝ ꯁꯦꯔꯤꯌꯁ ꯑꯣꯏꯔꯀꯥꯟꯗ
ꯍꯩꯒꯤꯅꯣ ꯑꯗꯨ ꯑꯗꯨꯅ
ꯈꯪꯗꯦ
ꯑꯩꯒꯤ ꯃꯥꯡꯗꯣ ꯀꯩ ꯃꯥꯡꯗꯣ ꯃꯪꯕꯗꯣ ꯃꯪꯕꯗꯣ ꯃꯪꯕꯗꯣ
ꯀꯩ ꯃꯪꯕꯅꯣ
ꯑꯩꯒꯤ ꯃꯥꯡꯗ ꯃꯪꯕꯗꯣ ꯀꯥꯕ꯭ꯔꯦꯅꯦ ꯀꯥꯏ ꯀꯩꯅꯣ ꯑꯁ ꯐꯤ ꯁꯨꯅꯤꯉꯥꯏꯔ ꯀꯩꯅꯣ ꯆꯠꯄꯅꯦꯕꯀꯣ ꯆꯠꯂꯦ ꯆꯠꯂꯦ ꯆꯠꯂꯦ ꯑꯥ ꯐꯥꯎ ꯌꯧꯅ ꯆꯠꯂꯦ ꯑꯗꯨ ꯏꯁꯤꯡꯗꯣ ꯌꯥꯝ ꯃꯣꯠꯂꯒ ꯂꯩꯕꯀꯣ ꯏꯁꯤꯡꯁꯨ ꯌꯥꯝ ꯆꯥꯎꯔꯒ ꯑꯗ ꯏ ꯁꯤꯡꯗꯤ ꯃꯥꯜꯂꯦ ꯁꯨꯔꯔꯣꯏꯁꯦ ꯍꯥꯏꯅ ꯑꯃꯨꯛ ꯍꯜꯂꯛꯄꯅꯦꯕꯀꯣ ꯍꯜꯂꯛꯄ ꯂꯝꯕꯤꯗ ꯎꯝ ꯀꯩꯅꯣ ꯎ ꯂꯥ ꯄꯥꯝꯕꯤ ꯂꯥꯛ ꯈꯪꯗꯦꯅ ꯑꯗꯨ ꯃꯅꯥꯗꯤ ꯍꯨꯏꯅꯥꯎ ꯑꯅꯤ ꯊꯣꯔꯛ ꯑꯦꯕ ꯀꯣ ꯑꯗꯨ ꯑꯗꯨꯣ ꯏꯅꯥꯎ ꯑꯅꯤ ꯑꯩꯅ ꯂꯧꯔꯒꯀꯣ ꯃꯣꯏꯅꯤꯅ ꯍꯔꯥꯎꯅ ꯆꯦꯜꯂꯒ ꯆꯠꯈꯤꯕꯅꯦꯕꯀꯣ
ꯅꯠꯇꯦ ꯅꯪꯒꯤ ꯃꯪ ꯕꯤꯔꯥꯠ ꯍ ꯂꯥꯗ ꯍꯅꯥ ꯊꯣꯛꯂꯛ
ꯍꯣꯏ ꯑꯗꯨꯁꯨ ꯂꯝꯕꯤ ꯃꯇꯥꯏꯗ ꯑꯗꯨ ꯑꯦ ꯑꯗꯨ ꯑꯗꯨ ꯋꯥꯠꯂꯤꯌꯦ ꯑꯗꯨꯅ ꯍꯜꯂꯛꯄꯅꯤꯗꯅ ꯆꯠꯄꯗ ꯑꯗꯨꯒꯤ ꯂꯥꯒꯤ ꯇꯣꯟꯗ ꯂꯐꯨ ꯊꯔꯣ ꯊꯣꯔꯛꯑꯦꯕꯀꯣ ꯑꯗꯨ ꯂꯐꯨ ꯊ꯭ꯔꯣꯗꯒꯤ ꯐꯣꯟ ꯑꯃꯨꯛ ꯊꯣꯔꯛꯄꯅꯦ
ꯌꯥꯖ ꯊꯂ ꯏꯍꯦ
ꯀꯔꯤ ꯃꯔꯣꯅꯣ ꯑꯗꯨꯅ ꯑꯗꯨꯅ ꯆꯠꯄ ꯂꯝꯕꯤꯗꯒꯤ ꯍꯜꯂꯛꯄꯗꯨꯅ ꯍꯨꯏ ꯊꯣꯔꯛꯄ ꯈꯪꯗꯦ ꯀꯩꯅꯣ
ꯍꯣꯏ ꯁꯨ ꯄꯨꯊꯣꯊꯣꯔꯛ ꯐꯣꯟꯁꯨ ꯄꯨꯊꯣꯔꯛ ꯂꯥꯁ ꯇ ꯃꯤ ꯊꯣꯛ ꯂꯥꯛꯀꯅꯤꯀꯣ
ꯑꯩꯁꯨ ꯈꯪꯗꯦ ꯀꯔꯤꯅꯣ ꯀꯩꯃ ꯈꯪꯖꯗꯔꯦ ꯅꯪ ꯃꯪ ꯍꯟꯕ ꯍꯩꯔꯗꯤ ꯍꯟꯗꯣꯛꯎꯔꯛꯑꯣ
ꯑꯗꯨꯒꯨꯝꯕ ꯃꯥꯡꯗꯣ ꯑꯩ ꯍꯟꯕ ꯍꯩꯇꯦ ꯅꯪꯒꯤ ꯃꯪ ꯗꯣ
ꯎꯝ
ꯎ ꯀꯔꯤ ꯃꯪ ꯍꯥꯏꯕ꯭ꯔꯥ ꯅꯪꯒꯤ ꯃꯪꯗꯣ ꯀꯥꯂꯦꯟꯒꯤ ꯃꯪꯅꯦ
ꯎ ꯀꯥꯂꯦꯟꯒꯤ ꯃꯪꯅꯤ ꯑꯗꯨ ꯇꯥꯏ
ꯎꯝ
ꯑꯗꯨꯇꯥꯏ ꯑꯗꯨ ꯇꯥꯏ ꯑꯗꯨ ꯇꯥꯏ
ꯎꯝ ꯌꯥꯝꯅ ꯌꯥꯝꯅ ꯌꯥꯝꯅ
ꯅꯣꯏꯔꯣꯝꯗꯗꯤ ꯏꯪꯔꯝꯒꯅꯤꯀꯣ
ꯍꯧꯖꯤꯛ ꯅꯨꯃꯤꯠ ꯈꯔ ꯈꯔ ꯏꯪꯉꯦ
ꯅꯨꯡꯉꯥꯏꯔꯝꯅꯤꯀꯣ ꯏꯇꯥꯎꯕꯤ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯅꯣꯏꯗ ꯏꯪꯗ꯭ꯔꯣ ꯅꯣꯏꯗꯗꯤ ꯁꯥꯔꯕꯅꯤꯀꯣ
ꯐꯣꯏꯗ ꯉꯁꯥꯏ ꯅꯨꯡꯊꯤꯟꯜꯒ ꯍꯥꯏꯔꯗꯤ ꯏꯉ ꯏꯪꯉꯦ ꯑꯗꯨꯝ ꯎꯀꯥꯡꯗꯤ ꯌꯥꯝꯕ ꯂꯩ ꯀꯥꯡꯅ ꯆꯥꯒꯦ ꯆꯥꯒꯦ ꯅꯪꯒꯤ ꯏꯗꯣ ꯈꯤꯇꯪ ꯆꯤꯛ ꯁꯤꯛꯛ ꯀꯦ ꯇꯧꯋꯦꯕꯀꯣ ꯑꯩꯅ ꯆꯤꯛꯄ ꯌꯥꯔꯣꯏ ꯌꯥꯔꯣꯏ ꯌꯥꯔꯣꯏ ꯍꯥꯏꯅ
ꯇꯥꯟꯕꯥꯟꯕ ꯌꯥꯗ꯭ꯔꯣ ꯇꯥꯟꯕꯥꯟꯕ ꯌꯥꯗ꯭ꯔꯣ
ꯄꯥꯜꯂꯤꯅꯦ ꯆꯠꯂꯣ ꯆꯠꯂꯣ ꯆꯠꯂꯣ ꯑꯩꯕꯨ ꯆꯤꯛꯄ ꯌꯥꯔꯣꯏ ꯍꯥꯏꯅ ꯑꯗ ꯁꯣ ꯈꯤꯇꯪ ꯈꯤꯇꯪ ꯆꯀꯦ ꯍꯥꯏꯌꯦꯦ
ꯆꯤꯡꯍꯟꯕ꯭ꯔꯣ ꯈꯤꯇꯪ ꯈꯤꯇꯪꯗꯤ
ꯁ ꯃꯣꯏ ꯆꯒꯗꯤ ꯑꯩ ꯇꯒꯨꯅꯥꯅꯤ
ꯀꯤꯇꯪ ꯀꯤ ꯇꯪ ꯅꯤꯡꯁꯤꯡ ꯍꯜꯂꯗ
ꯎꯝ ꯃꯣꯏꯅ ꯑꯩꯕꯨꯣ ꯂꯥꯏꯌꯦꯡꯕꯤꯔꯣꯌꯦ
ꯑꯁ ꯂꯥꯏꯌꯦꯡꯕꯒꯤ ꯋꯥꯗꯤ ꯍꯥꯏꯔꯅꯤ
ꯎꯝ ꯊꯃꯣꯣꯏꯅ ꯀꯌꯥ ꯀꯌꯥ ꯍꯥꯏꯅꯣ ꯑꯁꯃꯨ ꯍꯩꯇ꯭ꯔꯗꯤ ꯍꯥꯏꯣꯏ ꯇ꯭ꯔꯦ
ꯀꯔꯤ ꯊꯝꯃꯣꯅ
ꯈꯪꯗꯦ ꯅꯪ ꯉꯥꯏ ꯁꯛꯄ ꯏꯁꯩꯗꯨꯅꯦ ꯑꯩꯅ ꯍꯥꯏꯔꯤꯁꯦ
ꯃꯣꯏꯅꯗꯤ ꯈꯟꯖꯔꯤꯕꯅꯤ ꯂꯣꯅ
ꯅꯪꯗꯤ ꯀꯥꯏꯗꯤ ꯇꯥꯒꯦ ꯁꯤ ꯏꯁꯩꯁꯦ
ꯑꯩꯔꯣ ꯑꯩꯅ ꯄꯨꯊꯣꯛꯀꯅꯤ ꯀꯩꯅꯣ
ꯑ ꯅꯪꯅ ꯄ꯭ꯔꯣꯗ꯭ꯌꯨꯁꯔꯣ
ꯑꯩꯅ ꯄꯨꯊꯣꯛꯄꯤꯔꯤꯅꯦ
ꯑ ꯌꯥꯝ ꯐꯩꯅꯦ ꯑꯗꯨꯗꯤ ꯅꯪꯗꯤ ꯀꯂꯥꯀꯥꯔ
ꯍꯣꯏ ꯀꯕꯤꯅꯦ ꯀꯕꯤ ꯀꯕꯤ ꯆꯪ ꯀꯕꯤ ꯅꯠꯇ ꯀꯅ
ꯀꯕꯤ ꯑꯣꯏꯗꯣꯏꯅꯦ ꯈꯪꯗꯦ ꯑꯗꯣ ꯑꯩꯁꯨ
ꯎꯝ